ꯍ
ꯀꯗꯧꯅꯤꯅꯣ
ꯑꯕꯣ
ꯇꯥꯏꯌꯦ ꯇꯥꯏꯌꯦ ꯀꯩꯗꯧꯔꯤꯒꯦ
ꯇꯥꯗꯕ꯭ꯔꯣ ꯗ ꯃꯥꯜꯗꯣ
ꯀꯩꯅꯣ ꯇꯥꯗꯕ꯭ꯔꯣ
ꯑꯩꯗꯤ ꯇꯥꯏꯌꯦ
ꯑꯣ ꯑꯗꯨꯗꯤ ꯋꯥ ꯉꯥꯡꯉꯅꯦ
ꯋꯥ ꯉꯥꯎꯅ ꯅꯪ ꯉꯉꯣꯟꯗꯒꯤ ꯃꯇꯝ ꯄꯤꯕꯤꯔꯦ ꯍꯧꯖꯤꯛ ꯂꯧꯔꯣ ꯃꯇꯝ ꯂꯧꯅꯤꯡꯕ ꯃꯈꯩ ꯂꯧꯔꯣ
ꯌꯥꯝꯅ ꯆꯠꯅꯝ ꯂꯩꯩꯁꯦꯡꯕ
ꯑꯁ ꯂꯅ ꯀꯁꯤꯦ ꯑꯩ ꯇꯨꯏꯁꯟ ꯑꯌꯨꯛꯇ ꯂꯧꯈ꯭ꯔꯦ ꯍꯧꯖꯤꯛ ꯅꯨꯡꯊꯤꯟꯜꯒꯤꯗꯣ ꯁꯨꯇꯤ ꯄꯤꯦꯕ ꯑꯗꯩ ꯂꯧꯗ꯭ꯔꯦ ꯐꯤꯔꯤꯇꯅꯦ ꯂꯩꯔꯤꯁꯦ
ꯑꯣꯀꯦ ꯁꯨꯇꯤ ꯄꯤꯊꯣꯛꯈ꯭ꯔꯦ
ꯑꯩꯅ ꯄꯤꯕ ꯅꯠꯇꯦ ꯃꯣꯏ ꯃꯃꯥꯍꯣꯏꯅ ꯂꯧ ꯍꯥꯏꯔꯛꯄꯅꯦ ꯑꯉꯥꯡꯗ ꯇꯨꯏꯁꯟ ꯂꯧꯅꯤꯡꯗꯕꯅꯦ ꯁꯤꯔꯅꯤ ꯍꯥꯏꯌꯦ ꯑꯗꯨꯗꯒꯤ ꯑꯩꯉꯣꯟꯗ ꯂꯧꯔꯨꯅꯨ ꯍꯥꯏꯅ ꯍꯥꯏꯕ ꯑꯗꯨꯒꯤ
ꯑꯗꯨꯒꯨꯝꯕ ꯑꯉꯥꯡꯁꯤꯡꯗꯨꯅꯅꯦ ꯐꯨꯎꯒꯗꯕꯅꯦꯦ ꯂꯥꯏꯔꯤꯛ ꯄꯥꯎ ꯍꯩꯔꯒ
ꯍꯣꯏ ꯑꯗꯨꯃ ꯂꯩꯌꯦꯦ
ꯀꯩꯒꯤꯅꯣ ꯑꯩꯒꯤ ꯑꯩꯒꯤ ꯈꯣꯟ ꯏꯇꯣꯝꯇ ꯇꯥꯛꯏꯁꯤꯅ
ꯈꯪꯗꯦ ꯃꯍꯧꯁꯥ ꯑꯣꯏꯔꯝꯅꯤ ꯑꯩꯁꯨ ꯉꯔꯥꯡꯗ ꯑꯗꯨꯃꯥꯏꯅ ꯇꯥꯏꯌꯦ
ꯅꯪꯒꯤ ꯐꯣꯟꯗ ꯅꯥꯗ ꯊꯃ꯭ꯔꯣ
ꯊꯝꯃꯦꯅ
ꯏꯀꯣ ꯂꯥꯛꯑꯦꯕ
ꯑꯣ ꯅꯦꯠꯋꯔꯛ ꯑꯣꯏꯕ ꯆꯠꯂꯥ ꯅꯨꯡꯉꯥꯏꯇꯕꯤ ꯑꯣꯏꯔꯝꯃꯤ
ꯅꯪꯒꯤ ꯐꯣꯟ ꯈꯨꯇꯝꯗꯨ ꯂ ꯑꯣꯏꯣꯏꯔꯝꯅꯤ ꯃꯥꯏꯀ꯭ꯔꯣꯐꯣꯟ ꯐꯣꯟꯒꯤ
ꯄꯜꯂꯤꯦꯅ
ꯅꯒꯤ ꯃꯄꯥꯗꯣ ꯅꯪ ꯈꯨꯝꯖꯤꯟꯕ꯭ꯔꯥ ꯀꯩꯅꯣꯝ ꯇꯧꯔꯝꯅꯦ
ꯈꯨꯝꯗꯦ ꯊꯝꯃꯤꯅ ꯂꯥꯏꯛ ꯑꯩꯅ ꯃꯤꯐꯥꯎ ꯉꯥꯡꯕ ꯇꯥꯏꯞꯇ ꯑꯗꯨꯝ ꯉꯥꯡꯉꯤꯅ ꯀꯩꯝ ꯇꯧꯗꯦ ꯑꯇꯩ
ꯑꯩ ꯀꯣꯟ ꯑꯗꯨꯝ ꯇꯥꯕ
ꯑꯃꯨꯛ ꯇꯥꯕ ꯇꯥꯗꯕ ꯑꯃꯨꯛ ꯇꯧꯋꯦꯕ
ꯑꯠꯆꯥꯥ ꯇꯥꯔꯣ ꯅꯁꯥꯅꯊꯟ ꯇꯠꯅꯪꯒꯤ ꯈꯣꯟꯖꯦꯜ ꯐꯖꯕꯗꯣ
ꯍꯥꯥ ꯍꯥꯥ
ꯀꯩꯇꯧꯅꯤ
ꯄꯨꯡ ꯀꯌꯥꯗ ꯆꯥꯡ ꯆꯥꯡ ꯊꯣꯡꯉꯦꯕꯣ
ꯄꯨꯡꯁꯦ ꯈꯪꯗꯦ ꯑꯩꯈꯣꯏꯗꯤ ꯊꯅ ꯇꯋꯦ
ꯀꯗꯥꯏꯗ ꯄꯨꯡ ꯕꯥꯔꯣꯗ ꯆꯥꯛ ꯆꯥꯔ ꯂꯩꯦ ꯀꯗꯥꯏ ꯀꯔꯤ ꯃꯇꯝꯗ ꯇꯨꯝꯒꯅꯤ
ꯑꯗꯨꯅꯦ ꯇꯨꯝꯕꯕꯨꯗꯤ ꯄꯨꯡ ꯕꯥꯔꯣ ꯑꯗꯨꯋꯥꯏꯗ ꯇꯨꯝꯃꯦꯗ ꯑꯗꯣ ꯍꯧꯒꯠꯄꯗꯤ ꯉꯟꯅ ꯍꯧꯒꯠꯂꯦ ꯆꯥꯛ
ꯆꯥꯛ ꯍꯦꯛ ꯆꯥꯕ ꯂꯣꯏꯔꯒ ꯑꯗꯨꯝ ꯇꯨꯝꯂꯣ ꯀꯩꯅꯣ
ꯎꯝ ꯌꯥ ꯆꯥꯛ ꯍꯦꯛ ꯆꯥꯊꯣꯛꯑꯕ ꯐꯃꯨꯡꯗꯣ ꯑꯗꯨꯝ ꯆꯪꯈ꯭ꯔꯅꯤ ꯑꯗꯨꯒ ꯐꯃꯨꯡꯗꯣ ꯄꯥꯏꯔ ꯐꯣꯟ ꯄꯥꯏꯔ ꯑꯗꯨꯝ ꯇꯨꯝꯈ꯭ꯔꯅꯤ ꯑꯗꯨꯃꯥꯏꯅ ꯂꯩꯔꯕꯅꯦ ꯑꯩꯈꯣꯏꯒꯤꯗꯤ
ꯆꯥꯛꯇꯨ ꯈꯔ ꯈꯔ ꯉꯟꯅ ꯆꯥꯎꯍꯦ ꯆꯈꯥꯎ ꯂꯣꯏ ꯄꯠꯂ ꯁꯤꯕ ꯇꯥꯔꯦ ꯅꯣꯏꯕꯨ
ꯍꯦꯜꯗꯤꯅꯤ ꯅꯔꯤꯁꯦ
ꯌꯥꯝꯃꯤ ꯍꯧꯖꯤ ꯑꯣꯏ ꯍꯣꯏꯅꯤꯅꯍꯡ ꯀꯪꯉꯁꯨ
ꯊ ꯑꯦ ꯅꯣꯏꯒꯤꯗꯤ ꯀꯅꯥꯅ ꯊꯣꯡꯅꯤ
ꯑꯩꯈꯣꯏꯗꯤ ꯉꯁꯤ ꯑꯥ ꯆꯔꯆꯇ ꯃꯣꯏ ꯑꯗꯤꯠ ꯐꯝꯕ ꯈꯣꯏꯗꯣ
ꯎꯝ
ꯍꯧꯖꯤꯛ ꯐꯝꯕꯈꯣꯏꯗꯣ ꯉꯁꯤꯁꯤꯅ ꯂꯣꯏꯁꯟꯕ ꯃꯥꯜꯂꯦ ꯃꯣꯏꯗꯣ
ꯆꯥꯎ
ꯑꯗꯨꯒꯤ ꯀꯟꯅ ꯑꯍꯥꯎꯕ ꯈꯥꯡꯗ ꯊꯣꯡꯕꯗ ꯎꯍꯧꯋꯦꯅ ꯉꯁꯥꯏ ꯀꯨꯝꯔꯛꯄꯗ
ꯑꯁ ꯌꯥꯝ ꯅꯨꯡꯉꯥꯏꯅꯦ ꯅꯣꯏꯗꯤ ꯑꯥꯎ ꯍꯥꯎ ꯆꯥꯕ ꯐꯪꯅ
ꯑꯍꯥꯎꯍꯥꯎ ꯆꯥꯔꯕ꯭ꯔꯥ ꯕꯤꯄꯤ ꯅꯨꯡꯄꯤ ꯗꯥꯏꯕꯤꯇꯤꯁꯀ ꯍꯧꯔꯛꯇꯅ ꯀꯣ
ꯍꯍ
ꯑꯩꯒꯤ ꯑꯅꯣꯏꯕꯁꯦ ꯅꯪꯒꯤ ꯈꯔ ꯄꯤꯕꯤꯔꯝꯕ ꯌꯥꯕꯅꯦ
ꯑꯁ ꯌꯥꯔꯤ ꯉꯁꯥꯏꯗ ꯍꯥꯟꯗꯒꯤ ꯂꯧꯔꯝꯃꯅꯤ
ꯗꯣꯅꯦ
ꯌꯥꯝ ꯐꯖꯅ ꯊꯣꯛꯑꯅꯤ ꯑꯗꯨꯅ ꯀꯨꯆꯨꯁꯨ ꯈꯔ ꯆꯪꯉꯛꯑꯗꯤ ꯐꯕ
ꯅꯪꯒꯤ ꯑꯩꯒꯤ ꯀꯨꯆꯨ ꯈꯔ ꯂꯧꯔꯗꯤ ꯑꯩꯗꯤ ꯃꯨꯔꯅꯤ ꯑꯩ ꯃꯨꯔꯤꯉꯩ
ꯈꯔꯗꯤ ꯉꯧꯋꯤꯅ ꯑꯗꯣ
ꯄꯤꯕ ꯉꯝꯃꯔꯣꯏꯀꯣ ꯀꯨꯆꯨꯒꯤ ꯋꯥꯗꯤ ꯇꯣꯛꯑꯁꯦ ꯅꯣꯏꯕꯨꯗꯤ ꯈꯔ ꯄꯤꯕꯤꯔꯝꯕ ꯌꯥꯏ
ꯉꯧꯋꯦꯗ ꯅꯪꯒꯤ ꯅꯨꯡꯁꯥꯗ ꯆꯠꯃꯟꯕꯩꯅꯦ ꯉꯧꯔꯤꯗꯨꯗꯤ ꯅꯅꯥ ꯅꯨꯨꯄꯤꯁꯨ ꯈꯪꯗꯦ ꯅ ꯃꯥꯏꯗꯤ ꯌꯥꯝ ꯉꯧꯗꯦ ꯑꯗꯨ ꯄꯨꯛꯇꯤ ꯌꯥꯝ ꯉꯧꯕꯅꯦ
ꯈꯪꯗꯗ ꯄꯨꯟꯁꯤꯁꯦ ꯕ꯭ꯂꯦꯛ ꯑꯦꯟ ꯋꯥ꯭ꯋꯥꯏꯠ ꯇꯥꯔꯦ ꯑꯗꯨꯗꯤ
ꯍ ꯍꯣꯔꯦꯟ ꯕꯣꯜ ꯌꯦꯡꯗꯣꯏꯔꯣ ꯅ
ꯈꯪꯗꯦꯅꯦ ꯍꯣꯔꯦꯟꯒꯤꯁꯦ ꯍꯌꯦꯡ ꯑꯃꯨꯛꯀ ꯆꯔꯆ ꯀꯛꯑꯗꯧꯔꯤ ꯑꯃꯨꯛ ꯊꯦꯡꯅ ꯇꯨꯝꯕꯗꯤ ꯆꯔꯁꯦ ꯆꯠ ꯄ ꯉꯝꯃꯔꯣꯏꯅꯦ ꯋꯥꯅꯦ ꯍꯣꯔꯦꯟ ꯁꯔꯃꯟꯗ ꯑꯃꯨꯛ ꯇꯨꯝꯊꯣꯛꯇꯅꯕ ꯎꯏꯊꯣꯛꯇꯅꯕ ꯍꯥ꯫
ꯏꯁ ꯏꯁ ꯌꯥꯝ ꯇꯥꯕ ꯇꯥꯏꯞꯇ ꯅꯍꯥꯟꯗꯒꯤ ꯁꯨꯡꯇꯥ ꯇꯥꯗ꯭ꯔ ꯐꯣꯟ ꯃꯦꯠꯂꯒ ꯑꯗꯨꯝ ꯂꯩꯔ ꯃꯅꯤꯡꯔꯣꯝꯗ꯫
ꯅꯪꯁꯨ ꯑꯗꯨ ꯑꯗꯨꯃꯛꯇꯤ ꯍꯥꯏ ꯊꯤꯃꯜꯂꯦꯗ꯫
ꯎꯋꯦ ꯀꯣ ꯎꯋꯦ ꯀꯣ꯫
ꯃꯤꯠꯅ ꯌꯦꯡꯗ ꯋꯥꯅꯦ ꯅꯥꯗꯗꯤ ꯇꯥꯔꯤ ꯀꯩꯅꯣ꯫
ꯁꯦꯍꯦꯍꯦ꯫
ꯆ ꯍꯩꯒꯤꯕꯁꯤꯗꯤ ꯋꯥ ꯉꯥꯡꯕ ꯀꯥꯟꯗ꯫ ꯍꯍ
ꯈꯪꯗ꯭ꯔꯦꯅꯦ
ꯊꯦꯡꯃꯟꯗꯅ ꯕꯣꯜꯁꯨ ꯈꯔ ꯉꯜꯂꯗꯤ ꯐꯅꯤ
ꯁꯥꯃꯟꯕꯒꯤ ꯏꯁ꯭ꯋꯤꯝꯃꯤꯡ ꯄꯨꯜꯒꯨꯝꯕ ꯆꯠꯁꯦ ꯍꯥꯏꯔꯁꯦ
ꯁꯦꯡꯕ
ꯌꯥꯗꯦꯅꯦ ꯍꯣꯏꯅꯦ ꯑꯃꯗꯨ ꯀ ꯆꯞ ꯂꯥꯛꯏꯅꯦ
ꯑꯗꯨꯅꯦ ꯃꯥ ꯇꯨꯏꯁꯟꯁꯨ ꯂꯩꯕꯩꯅꯦ
ꯍꯌꯦꯡꯒꯨꯝꯕꯗꯤ ꯆꯠꯇꯤ ꯆꯠꯄ ꯌꯥꯏꯍꯦ
ꯑꯁ ꯑꯩꯒꯤ ꯄꯩꯁꯥ ꯈꯥꯎꯁꯦ ꯀꯞꯄ ꯂꯩꯔꯦꯅꯦ
ꯊꯣꯛꯃꯟꯕꯒꯤ ꯀꯞꯄꯒ ꯂꯩꯔꯕꯅꯦ꯫ ꯑꯩꯉꯣꯟꯗ ꯊꯣꯛꯑꯅꯨ ꯊꯣꯛꯑꯅꯨꯅ ꯀꯞꯄ ꯂꯩꯔꯕꯅꯦ꯫
ꯒ꯭ꯔꯤꯟꯁꯦ ꯈꯔ ꯋꯥꯠꯂꯦ ꯑꯗꯨꯗꯤ꯫
ꯋꯥꯠꯂꯦ ꯍꯣꯏ ꯒ꯭ꯔꯤꯟꯁꯦ ꯌꯥꯝ ꯋꯥꯠꯂꯦ ꯈꯔꯇꯪ ꯅꯠꯇ꯭ꯔꯦ ꯌꯥꯝ ꯋꯥꯠꯂꯕꯅꯦ꯫
ꯑꯗꯨꯅꯦ ꯄꯨꯟꯁꯤ ꯍꯥꯏꯗꯤ ꯅꯣꯡꯃ ꯅꯣꯡꯃꯒꯤ ꯑꯗꯨꯝ ꯈꯤꯇꯪ ꯈꯤꯇꯪ ꯋꯥꯠꯄꯗꯣ꯫ ꯈꯔ ꯃꯦꯟꯁꯟꯒꯗꯕꯅꯦ ꯅꯠꯇ꯭ꯔꯣ꯫
ꯃꯥꯅꯦ ꯑꯗꯨ ꯑꯣꯏꯔꯁꯨ ꯑꯁ ꯌꯥꯗ꯭ꯔꯦ ꯍꯟꯗꯛꯁꯤꯗꯤ ꯊꯣꯛꯃꯟꯗꯅ꯫ ꯐꯒꯤ ꯅꯠꯇꯦ ꯑꯁ ꯍꯧꯖꯤꯛ ꯌꯥꯝ ꯁꯥꯏꯌꯦꯀꯣ꯫
ꯌꯥꯝ ꯁꯥꯌꯦ ꯅꯨꯡꯁꯥ ꯅꯣꯡ ꯆꯨꯒꯗ꯭ꯔꯥ ꯍꯥꯏꯔ ꯑꯃꯨꯛꯀ ꯅꯣꯡ꯫
ꯑꯗꯨꯅꯦ ꯑꯩ ꯑꯁ ꯑꯩꯒꯤ ꯐꯃꯨꯡꯗ ꯗꯥꯏꯔꯦꯛ꯫ ꯑꯁ ꯅꯅꯨꯡꯁꯥꯗꯣ ꯌꯩꯔꯛꯑꯦ ꯃꯥꯏ ꯀꯥꯔꯅꯤꯕꯣ꯫ ꯃꯨꯔꯤꯀꯥꯟꯁꯤꯗ ꯈꯪꯕ ꯑꯩ ꯅꯪꯗꯨ ꯍꯥꯏꯔꯛꯀꯅꯤ ꯍꯥꯏꯕ ꯈꯪ꯫
ꯔꯨꯝ ꯔꯨꯝ ꯃꯅꯨꯡꯗꯐꯥꯎ ꯁꯟꯁꯀ꯭ꯔꯤꯟ ꯇꯩꯔ ꯇꯨꯝꯕ ꯍꯧꯔꯦꯀꯣ ꯈꯔ ꯀꯨꯏꯔꯗꯤ꯫
ꯎꯁꯤꯠꯇ ꯑꯦ ꯐꯖꯔꯛꯀꯅꯤꯍꯦ ꯑꯩꯁꯨ꯫ ꯆꯍꯤ ꯋꯥꯠ꯫
ꯍꯣꯏꯗ ꯎ ꯑꯩꯈꯣꯏꯁꯨ ꯅꯣꯡꯃ ꯅꯣꯡꯃꯗꯤ ꯁꯣꯏꯗꯅ꯫ ꯊꯥꯁꯤꯒꯨꯝꯅ ꯍꯥ ꯅꯨꯡꯁꯥꯒꯨꯝꯅ ꯉꯥꯜꯂꯥꯛꯀꯅꯤꯕ ꯃꯉꯥꯜꯗꯣ꯫
ꯑꯗꯨ ꯑꯦ ꯑꯩꯒꯤꯗꯤꯗꯨ ꯉꯛ ꯅꯠꯇꯦꯍꯦ꯫ ꯍꯛꯆꯥꯡꯒꯁꯦ ꯐꯔꯛꯄ ꯀꯨꯆꯨꯒꯥꯁꯦ ꯉꯧꯊꯣꯛ ꯑꯛꯄ ꯑꯁ꯫
ꯄꯤꯁꯀ ꯊꯣꯛꯀꯦ ꯇꯧꯔꯗꯤ ꯂꯣꯏꯔꯒꯦ꯫ ꯃꯤꯁꯀ ꯑꯁ꯫ ꯏꯃꯥ ꯑꯩ ꯃꯤꯁ ꯊꯣꯛꯇ꯭ꯔꯗꯤ ꯌꯥꯗ꯭ꯔꯦꯒ ꯇꯧꯔꯛꯑꯗꯤ ꯂꯣꯏꯔꯦ꯫ ꯄ꯭ꯔꯤꯊꯤꯕꯤ ꯑꯣꯏꯅꯥ ꯇꯩꯅꯔꯅꯤ ꯫
ꯑꯦ ꯍꯟꯗꯛ ꯏꯃꯥꯟꯅꯕꯅ ꯌꯥꯎꯒꯦꯔꯣ ꯅꯁꯥꯏ ꯌꯥꯎꯒꯦꯔꯣ ꯍꯥꯏꯔꯤꯅꯦꯀꯣ꯫
ꯃꯤꯁ ꯊꯧꯀꯦꯔ ꯍꯥꯏꯔꯤꯅꯦ ꯑꯩꯉꯣꯟꯗ꯫
ꯂꯥꯁꯇꯤꯒꯤ ꯊꯤꯔꯛꯄꯗ ꯅꯪ ꯐꯥꯔꯁ ꯇꯥꯅꯤꯒꯣ꯫
ꯁꯦꯍꯦ꯫ ꯑꯍꯥꯟꯕꯗ ꯇꯥꯔꯗꯤ ꯑꯍꯥꯟꯕꯗ ꯇꯥꯔꯗꯤ ꯍꯥ꯫
ꯑꯍꯥꯟꯕꯗ ꯇꯥꯔꯗꯤ ꯂꯥꯏꯕꯛ ꯐꯔꯦ ꯀꯩꯅꯣ ꯑꯗꯨꯗꯤ ꯑꯊꯤꯕ ꯃꯔꯛꯇ ꯌꯥꯎꯕꯅꯤꯅ ꯐꯥꯔꯁ ꯇꯥꯔꯅꯤ ꯑꯗꯨꯝ꯫
ꯑꯣ ꯑꯊꯤꯕ ꯃꯔꯛꯇ ꯌꯥꯎ
ꯅꯠꯇ꯭ꯔꯣ ꯅꯪ ꯐꯥꯔꯁꯄꯨ ꯇꯥꯕꯨ ꯇꯥꯔꯗꯤ꯫ ꯀꯩꯅꯣꯗ ꯑꯊꯤꯕ ꯑꯊꯤꯕ ꯃꯔꯛꯇꯒꯤ ꯈ꯭ꯋꯥꯏꯗꯩ ꯐꯖꯕꯅꯦꯅ ꯑꯗꯨꯝ ꯂꯧꯈ꯭ꯔꯅꯤ꯫
ꯑꯩ ꯑꯩꯁꯦ ꯍꯟꯗꯛꯁꯦ ꯌꯥꯗ꯭ꯔꯩ ꯍꯩꯅꯧ ꯄꯤꯕꯤꯒꯦꯗꯤ ꯈꯟꯕꯅꯦ ꯑꯗꯣ ꯁꯤꯒꯤ ꯈꯣꯡꯒꯥꯡꯁꯤꯁ ꯄꯤꯅꯤꯡꯉꯛꯇ꯭ꯔꯦꯕ
ꯑꯁ ꯃꯤꯅ ꯐꯖꯅ ꯍꯥꯏ ꯍꯥꯏꯔꯒ
ꯀꯩꯅꯧꯔꯣ
ꯃꯩ ꯂꯥꯛꯄ ꯅꯣꯏꯔꯣꯝꯗ
ꯃꯩ ꯍꯧꯖꯤꯛ ꯂꯥꯛꯇꯕ ꯃꯥꯜꯂꯦ ꯈꯪꯗꯦ ꯂꯥꯛꯄ꯭ꯔꯥ ꯂꯥꯛꯇꯕ꯭ꯔꯥ ꯑꯣ ꯂꯥꯛꯑꯦ ꯂꯥꯛꯑꯦ ꯂꯥꯛ
ꯑꯩꯈꯣꯏꯔꯣꯝꯗ ꯃꯩ ꯃꯨꯠꯂ ꯍꯧꯖꯤꯛ ꯍꯜꯂꯛꯇ ꯉꯥꯏꯔꯦ
ꯆꯥ ꯎꯝ꯫ ꯏꯁ ꯍꯥꯏꯔꯒ ꯅꯣꯏꯒꯤ ꯃꯩꯗꯤ ꯌꯥꯝ ꯃꯨꯠꯀꯟꯗꯦꯀꯣ꯫
ꯄꯨꯡꯃꯨꯠꯇꯤ ꯃꯨꯠꯀꯟꯗꯦ ꯅꯨꯡꯗꯥꯡꯅ ꯑꯗꯨꯕꯨ ꯀꯩꯅꯣ ꯃꯇꯝꯗ ꯑ꯫ ꯀꯃꯥꯏ ꯍꯥꯏꯅꯤ ꯑꯥꯐꯇꯅꯨꯟꯀꯣ꯫
ꯋꯥ꯫
ꯑꯗꯨꯒꯨꯝꯕꯗ꯫ ꯍꯦꯛꯇ ꯃꯨꯠꯀꯜꯂꯦ ꯍꯥꯏꯕꯗꯤ ꯈꯪꯗꯦ ꯀꯩꯒꯤꯔꯥ ꯑꯗꯨꯝ ꯍꯦꯍꯦꯛ ꯃꯨꯠꯂꯦ꯫
ꯅꯨꯡꯗꯥꯡꯗꯅ ꯑꯃꯨꯛꯀ ꯃꯨꯠꯇꯕ
ꯍꯣꯏ ꯑꯗꯨ ꯅꯣꯡ ꯆꯨꯕ ꯀꯥꯟꯗꯗꯤ
ꯅꯣꯡ ꯁꯨꯕ ꯀꯥꯟꯗ ꯃꯨꯠꯇꯤꯗ ꯑꯗꯣ ꯅꯣꯡꯁꯦ ꯌꯥꯝ ꯀꯜꯂꯗꯤ ꯑꯗꯨꯝ ꯃꯨꯠꯂꯦ ꯍꯟꯛꯇꯤꯂꯨꯔꯣꯏꯏꯗ ꯇꯥꯟꯐꯥꯔꯅꯧꯕ ꯏꯟꯁꯇꯜꯈꯔꯤꯗꯨꯗꯤ
ꯑꯩꯈꯣꯏꯒꯤꯗꯤ ꯃꯔꯤꯗꯣ ꯌꯥꯝꯅ ꯂꯨꯁ ꯆꯠꯂꯦ ꯍꯥꯏꯌꯦ ꯅꯍꯥꯟꯁꯨ ꯅꯨꯡꯁꯤꯠꯅ ꯈꯔ ꯍꯨꯝꯕꯗ ꯊꯣꯛꯈ꯭ꯔꯕꯒꯤ ꯏꯄꯥꯥꯟꯅ ꯑꯃꯨꯛ ꯁꯦꯝꯕ ꯆꯠꯂꯤꯅꯦꯅꯦ ꯑꯩꯈꯣꯏꯒꯤ ꯂꯥꯏꯟꯗꯣ ꯑꯗꯨꯅ ꯃꯩ ꯌꯥꯝ ꯃꯨꯠꯀꯜꯂꯦ ꯑꯩꯈꯣꯏꯔꯣꯝꯗꯤ
ꯅꯪ ꯀꯩꯅꯣ ꯇꯧꯔꯅꯦ ꯇꯨꯏꯁꯟ ꯂꯩꯇ꯭ꯔꯗꯤ ꯋꯥꯋꯀꯤꯡ ꯉꯥꯏꯍꯥꯛ ꯆꯦꯟꯊꯣꯛꯎꯁꯤꯔꯣ
ꯑꯦꯅꯔꯖꯤ ꯂꯩꯇꯦꯍꯦꯕꯨꯡꯉꯣ ꯋꯥꯛꯀꯤꯡ ꯆꯦꯕ
ꯒ꯭ꯂꯨꯀꯣꯁ ꯄꯨꯔꯛꯎꯔꯣ
ꯑꯣ ꯌꯥꯔꯦ ꯏꯁꯤꯡ ꯊꯛꯑꯒ ꯏꯅꯔꯖꯤ ꯊꯣꯛꯑꯦ
ꯒ꯭ꯂꯨꯀꯣꯁ ꯑꯣꯏꯅ ꯂꯩꯔꯛꯑꯒꯦ
ꯂꯩꯕꯤꯔꯛꯅꯦ ꯐꯥꯎꯅꯤꯅꯦ ꯑꯁ ꯂꯩꯌꯦꯗ ꯅꯍꯥꯟ ꯄꯤꯔꯛꯑꯦ ꯏꯅꯥꯎ ꯃꯄꯥ ꯍꯣꯏꯒꯤꯗꯃꯛ
ꯑꯗꯨꯗꯤ ꯍꯦꯛꯇ ꯊꯛꯆꯜꯍꯣꯕꯩꯅꯣ
ꯅꯣꯏꯅꯦ ꯆꯦꯟꯒꯗꯧꯕ
ꯑꯩꯈꯣꯏꯗꯤ ꯒ꯭ꯂꯨꯀꯣꯁ ꯒ꯭ꯂꯨꯀꯣꯁꯇꯗꯤ ꯏꯅꯔꯖꯤ ꯌꯥꯝꯃꯠ ꯎ ꯄꯨꯈꯇꯃꯨ ꯀꯅ
ꯑꯗꯨ ꯆꯦꯜꯂꯣ ꯅꯣꯏ ꯆꯦꯜꯂꯣ ꯄꯨꯣꯛꯆꯧꯕꯁꯤꯡꯗꯧ ꯆꯦꯜꯂꯣ
ꯆꯦꯜꯂꯤꯅꯦꯃꯦ ꯋꯥꯛꯀꯤꯡ ꯇꯞꯇꯥ ꯆꯦꯜꯂ ꯍꯜꯂꯛꯄꯗꯗꯤ ꯏꯟꯁꯥꯡ ꯍꯥꯎꯕ ꯊꯣꯉꯝꯃꯤꯗꯨ ꯀꯅꯥ ꯈꯥꯡꯕ ꯉꯝꯗꯣꯏꯕ
ꯅꯣꯏ ꯃꯤ ꯑꯍꯨꯝ ꯃꯔꯤ ꯃꯉꯥ ꯑꯁ ꯂꯣꯏꯅꯃꯛꯅꯦꯅꯦ ꯄꯨꯛ ꯂꯣꯏ ꯆꯧꯁꯦ ꯅꯣꯏ ꯃꯌꯥꯝꯥꯟ ꯆꯠꯂꯣꯏꯦ
ꯆꯠꯀꯗꯕꯅꯦ ꯆꯠꯂꯗꯕꯅꯦ
ꯍꯣꯔꯦꯟ ꯆꯠꯇꯣꯏꯔꯣ ꯍꯧꯖꯤꯛ
ꯉꯁꯦ ꯈꯪꯗꯦ ꯋꯥꯗꯤ ꯋꯥꯈ꯭ꯔꯦ ꯆꯠꯁꯤꯔꯥ ꯆꯠꯂꯣꯏꯁꯤꯔꯥ ꯆꯠꯇꯦ ꯆꯠꯅꯤꯡꯉꯦ ꯑꯗꯨ ꯑꯣꯏꯔꯁꯨ ꯍꯣꯔꯦꯟ ꯑꯃꯨꯛ ꯍꯜꯂꯛꯄꯗ ꯆꯠꯁꯂꯛꯑꯦꯅꯀꯣ
ꯀꯣ ꯆꯨꯝꯃꯦꯅ ꯑꯁ ꯑꯩꯗꯤ ꯈꯪꯗꯦ ꯉꯁꯤ ꯂꯥꯛꯇꯣꯏ ꯃꯥꯟꯗꯦ
ꯒꯗ꯭ꯔꯥꯅ
ꯋꯥꯔꯣꯏꯗ ꯌꯥꯝ ꯏꯅꯖꯤꯜ ꯂꯩ ꯍꯥꯏꯗꯥ
ꯀꯩꯅꯣ ꯌꯨꯝꯗ ꯆ ꯆꯥꯛ ꯌꯦꯟꯁꯥꯡ ꯊꯣꯡꯒꯦ ꯍꯥꯏꯕ꯭ꯔꯣ
ꯎꯝ ꯅꯠꯇꯦ ꯇꯨꯝꯒꯦ ꯈꯜꯂꯤꯅꯦꯗ ꯋꯥꯔꯦ ꯌꯥꯅꯤꯡꯅꯦ
ꯍꯧꯖꯤꯛ ꯉꯥꯏꯍꯥꯛ ꯄꯨꯊꯥꯔꯒ ꯂꯥꯛꯑꯣꯏꯦ
ꯍꯣꯔꯦꯟ ꯄꯨꯡ ꯇꯔꯨꯛ ꯃꯈꯥꯏꯗꯅꯤꯅꯀꯣ
ꯄꯨꯡ ꯇꯔꯨꯛ ꯃꯈꯥꯏꯅꯦ ꯀꯥꯏꯗꯦ ꯉꯥꯏꯍꯥꯛ ꯇꯨꯝꯃꯣ ꯍꯧꯒꯠꯄꯗ ꯑꯂꯥꯝꯔꯥ ꯀꯩꯅꯣꯝ ꯊꯝꯔꯣ
ꯎꯝ
ꯑꯗꯨꯝ ꯀꯞꯊꯣꯛꯎꯔꯣ ꯉꯍꯥꯛꯇꯪꯒꯤꯗꯨꯕꯨ ꯏꯁꯩ ꯁꯛꯑꯥ ꯑꯗꯨꯝ ꯂꯣꯏꯁꯤꯜꯂ ꯑꯗꯨꯗꯨꯕꯨ
ꯍꯣꯏ ꯊꯕꯛꯇꯤ ꯗꯃꯥ ꯂꯩꯌꯦ ꯑꯗꯨ ꯁꯨꯡꯇꯧ ꯇꯧꯗꯦꯅꯦ ꯑꯩꯁꯨ ꯇꯟꯃꯟꯕꯩ
ꯀꯔꯤꯅꯣꯍꯦ ꯑꯗꯨꯗꯤ ꯌꯥꯝ ꯇꯜꯂꯗꯤ ꯋꯥꯕꯅꯦꯀꯣ
ꯍꯣꯏ
ꯑꯗꯣ ꯑꯩ ꯐꯤ ꯀꯩꯅꯣ ꯂꯣꯠꯁꯤꯟꯈꯤꯒꯦ ꯅꯣꯡ ꯎꯝ ꯐꯤꯁꯦ ꯀꯪꯔ ꯃꯥꯜꯂꯦ
ꯍꯣꯏ ꯐꯔꯦ ꯐꯔꯦ ꯎꯝ